ꯀꯩꯗꯧꯔꯤ
ꯆꯔꯥ ꯋꯥꯟꯕ ꯂꯣꯏꯔꯦ ꯐꯝꯃꯤꯌꯦ
ꯄꯨꯡ ꯀ꯭ꯌꯥ ꯇꯥꯔꯕꯣ ꯍꯧꯖꯤꯛ
ꯑꯃ
ꯄꯨꯡ ꯑꯃ ꯇꯥꯔꯦ ꯅꯣꯏꯁꯨ ꯆꯔꯥ ꯋꯥꯟꯕ꯭ꯔꯅꯦ ꯃꯥꯟꯗꯦꯗ ꯃꯥꯟꯗꯦ ꯍꯦ ꯅꯣꯏ ꯆꯔꯥ ꯋꯥꯅꯤꯡꯉꯥꯏ
ꯆꯥꯛ ꯂꯥꯃꯤ ꯍꯦ
ꯀ꯭ꯌꯥꯃ ꯀꯔꯤ ꯃꯊꯦꯜ ꯆꯥꯔꯦ
ꯉꯔꯥꯡ ꯅꯨꯡꯗꯥꯡꯒꯤ ꯑꯣꯛꯁꯥ
ꯑꯁ ꯌꯥꯝ ꯍꯥꯎꯋꯦꯅ ꯎꯁ ꯆꯥꯗꯕ ꯀꯨꯏ
ꯍꯥꯎꯋꯦ
ꯆꯠꯇ꯭ꯔꯥ ꯆꯠꯇ꯭ꯔꯕꯣ ꯑꯩꯈꯣꯏꯔꯣ ꯑꯩꯈꯣꯏ ꯉꯁ ꯏ ꯃꯩꯔꯦ ꯑ ꯑꯀꯪꯕꯒ ꯆꯥꯏꯌꯦ
ꯍꯥꯎꯅꯤꯒꯣ
ꯍꯥꯎꯋꯦ ꯉꯔꯥꯡ ꯀꯩꯅꯣ ꯒꯤ ꯏꯅꯦ ꯈꯣꯏꯅ ꯀꯣꯏ
ꯎꯝ
ꯀꯣ ꯍꯧꯖꯤꯛꯀꯥꯟ ꯑ ꯒꯦ ꯊꯔꯥꯛ ꯊꯥꯕꯗꯣ ꯑꯗꯨ ꯄꯨꯔꯛꯄ ꯌꯥꯝ ꯍꯥꯎꯅ ꯑꯁ ꯀꯩ ꯍꯥꯏꯁꯤꯔꯥ ꯌꯥꯝ ꯍꯥꯎꯋꯦ
ꯑꯣ
ꯊꯔꯣꯏ ꯈꯨꯟꯕ ꯆꯠꯇ꯭ꯔꯤꯕꯣ
ꯑꯥ
ꯊꯔꯣꯏ ꯈꯣꯝꯕ ꯆꯠꯇ꯭ꯔꯕꯣ
ꯆꯠꯇꯦ ꯂꯩꯌꯦ
ꯅꯣꯡ ꯆꯨꯗ꯭ꯔꯣ ꯅꯣꯏꯔꯣꯝꯗ
ꯑꯌꯨꯛꯇ ꯆꯨꯔꯝꯕꯅꯦ ꯍꯧꯖꯤꯛꯇꯤ ꯆꯨꯗꯦ ꯉꯁꯥꯏ ꯈꯤꯇꯪ ꯈꯤꯇꯪ ꯆꯨꯔꯝꯕꯅꯦ
ꯉꯛ ꯉꯔꯥꯡꯗꯤ ꯆꯨꯕ꯭ꯔꯥ
ꯉꯔꯥꯡ ꯅꯨꯡꯗꯥꯥꯡꯔꯣ
ꯎꯝ
ꯅꯨꯡꯗꯥꯡ ꯆꯨꯕ꯭ꯔ ꯑꯧ‌ ꯆꯨꯕꯅꯦ
ꯑꯣ ꯑꯩꯈꯣꯏꯗꯁꯨ ꯆꯨꯋꯦ ꯉꯁꯤꯁꯨ ꯆꯨꯔꯒ ꯈꯔ ꯕꯥꯔꯣ ꯃꯃꯥꯡꯗꯗꯤ ꯑꯗꯨꯝ ꯆꯨꯕꯅꯤ ꯍꯧꯖꯤꯛꯅ ꯈꯔ ꯐꯔꯦ
ꯍꯧꯖꯤꯛꯇꯤ ꯐꯔꯦ ꯍꯥꯏꯕ ꯇꯥꯔꯦ
ꯅꯨꯡꯁꯥ ꯊꯣꯛꯂꯛꯇꯗꯤ ꯂꯩꯕ ꯅꯨꯡꯉꯥꯏꯇꯦꯅꯦ
ꯀꯩ ꯇꯧꯔꯒ ꯂꯩꯕ꯭ꯔꯣ ꯉ ꯁꯤꯗꯤ
ꯑꯟꯗꯛ ꯑꯁ ꯐꯤꯁꯨꯕꯒ ꯆꯥꯛ ꯆꯥꯕꯒ ꯇꯨꯝꯃꯒ ꯂꯩꯌꯦ ꯉꯁꯤꯅꯦ
ꯎꯝ ꯍꯨꯝ ꯍꯣꯏ ꯍꯟ ꯑꯩꯈꯣꯏꯗꯤ ꯑꯁ
ꯍꯥꯥ ꯅꯪꯒꯤ ꯅꯦꯠꯋꯥꯔꯛꯁꯦ ꯈꯔ ꯀꯩꯅꯣ ꯇꯧꯋꯦ
ꯑꯣꯕ꯭ꯔꯥ
ꯑ ꯑꯃꯨꯒ ꯇ ꯑꯃꯨꯛꯒ ꯇꯥꯗꯕꯒꯨꯝ ꯇꯧꯋꯦ
ꯑꯣ ꯍꯧꯖꯤꯛꯇꯤ ꯐꯖꯅ ꯇꯥꯕ꯭ꯔꯥ
ꯑꯧ
ꯑꯣ ꯀꯩꯅꯣ ꯇꯧꯕꯒꯤꯅꯦ ꯃꯐꯝꯅꯁꯨ ꯑꯣꯏꯔꯝꯒꯅꯤ
ꯎꯝ ꯃꯔꯛ ꯃꯔꯛꯇꯁꯨ ꯅꯨꯡꯉꯥꯏꯇꯕꯗꯨꯅꯦꯕ
ꯑꯁ ꯍꯧꯖꯤꯛꯀꯥꯟꯗꯤ ꯂꯧ ꯆꯠꯄ ꯈꯛꯇ ꯉꯥꯏꯔꯦ ꯉꯁꯤꯁꯨ ꯂꯧ ꯆꯠꯀꯦ ꯍꯥꯏꯕꯅꯦ ꯑꯗꯨ ꯑꯉꯥꯡ ꯂꯧꯅꯕ ꯃꯤ ꯂꯩ ꯇꯕꯀꯣ
ꯑꯗꯨꯒꯤ ꯉꯁꯤꯗꯤ ꯂꯩꯍꯧꯔꯒꯦ ꯍꯥꯏꯅ ꯂꯩꯍꯧꯕ ꯍꯌꯦꯡ ꯉꯔꯥꯡꯗꯣ ꯉꯔꯥꯡꯁꯨ ꯆꯠꯂꯦ ꯅꯍꯥꯟꯁꯨ ꯆꯠꯂꯦ ꯑꯁ ꯀꯩꯅꯣ ꯅꯨꯃꯤꯠ ꯑꯃ ꯐꯥꯎ ꯐꯝꯗꯅ ꯆꯠꯄꯒꯤ ꯀꯣ ꯋꯥꯕꯗꯣ ꯈꯣꯡ ꯐꯥꯎ ꯊꯥꯡꯒꯠꯄ ꯉꯝꯗꯕꯣ ꯉꯔꯥꯡꯗꯣ ꯌꯥꯝ ꯋꯥꯌꯦ ꯑꯗꯣ ꯕꯣꯜꯁꯨ ꯌꯦꯡꯅꯤꯡꯕ ꯑꯗꯨ ꯑꯣꯏꯔ
ꯑꯁ ꯅꯪ ꯕꯣꯜ ꯌꯦꯡꯕ꯭ꯔꯣꯅꯦ
ꯕꯣꯜ ꯌꯦꯡꯉꯦ ꯌꯦꯡꯗ꯭ꯔꯣ ꯅꯣꯏꯗꯤ
ꯑꯩꯗꯤ ꯌꯦꯡꯗꯦ
ꯑꯣ ꯌꯦꯡꯒꯗꯧꯕꯅꯤꯅꯦ ꯀꯩꯅꯣ ꯑꯁꯤ ꯑꯁꯤꯁꯨ ꯏꯟꯇꯔꯇꯦꯟꯃꯦꯟ ꯑꯃꯅꯦ ꯀꯩꯅꯣ
ꯑꯁ ꯌꯦꯡꯅꯤꯡꯗꯦ ꯏꯊꯟꯗ ꯌꯦꯡꯕ ꯅꯨꯡꯉꯥꯏꯇꯦ ꯑꯩꯈꯣꯏ ꯃꯥꯝꯃꯤ ꯈꯣꯏꯗꯩ ꯇꯨꯝꯕꯅꯤꯅꯀꯣ
ꯎꯝ ꯊꯔꯣꯏ ꯈꯨꯟꯕ ꯑꯃꯨꯛ ꯆꯠꯂꯣꯏꯗ꯭ꯔꯣ
ꯆꯠꯂꯔꯣꯏ ꯑꯃꯨꯛ ꯑꯁ
ꯉꯔꯥꯡꯗꯣ ꯑꯩꯒ ꯀꯩꯅꯣ ꯑꯩꯒꯤ ꯑꯥ ꯂꯧ ꯆꯠꯄꯗꯣ ꯈꯔ ꯑꯥ ꯄꯨꯔꯒ ꯂꯥꯛꯑꯦꯕ ꯈꯔ ꯑꯥ ꯂꯧꯔꯒ ꯂꯥꯛꯑꯦꯕ ꯑꯗꯣ ꯅꯍꯥꯟꯒꯤ ꯅꯍꯥꯟꯗꯤ ꯀꯪꯕꯅꯤꯕ ꯑꯩꯈꯣꯏꯅ ꯅꯍꯥꯟ ꯑꯩ ꯑꯥ ꯍꯞꯇꯥ ꯑꯃ ꯑꯅꯤꯒꯤ ꯃꯃꯥꯡꯗ ꯂꯧꯕꯗꯣ ꯑꯗꯨꯗꯤ ꯃꯁꯥ ꯀꯪꯔꯒꯀꯣ ꯑꯥ ꯍꯥ ꯀꯔꯤ ꯍꯥꯏꯁꯤꯔꯥ ꯃꯍꯥꯎ ꯂꯩꯇꯕꯗꯣ
ꯎꯝ
ꯑꯗꯨ ꯌꯥꯝ ꯂꯩꯌꯦ ꯑꯗꯨ ꯑꯣꯏꯔꯁꯨ ꯉꯔꯥꯡꯗꯣ ꯂꯧ ꯑꯃꯨꯛ ꯎꯝ ꯌꯦꯡꯒꯦ ꯍꯥꯏꯅ ꯂꯧꯔꯒ ꯑꯁ ꯌꯥꯝ ꯍꯥꯎꯋꯦ ꯍꯣꯔꯦꯟ ꯅꯪ ꯁꯪꯔꯗꯤ ꯆꯥꯔꯦ ꯉꯔꯥꯡ ꯉꯔꯥꯡ ꯄꯨꯔꯛꯑꯦ ꯉꯔꯥꯡ ꯄꯨꯔꯛꯑꯒꯀꯣ ꯁꯦꯝꯕꯤꯔꯦ ꯁꯦꯝꯕꯤꯔꯒ ꯅꯨꯡꯗꯥꯡ ꯑꯃ ꯊꯝꯕꯗꯨꯗꯤ ꯅꯨꯡꯗꯥꯡ ꯑꯃ ꯊꯝꯔꯒ ꯉꯔꯥꯡ ꯁꯥꯏꯗꯣ ꯃꯩꯔꯦꯡꯒ ꯊꯣꯡꯕ ꯑꯁ ꯍꯥ ꯍꯥꯎꯋꯦ ꯃꯥꯏꯔꯦꯟꯒ ꯊꯣꯡꯕꯁꯨ ꯃꯥꯏꯔꯦꯟꯒ ꯆꯥꯕꯁꯨ ꯌꯥꯝ ꯍꯥꯎꯋꯦ ꯎꯝ ꯍꯥꯎꯕꯅꯦ ꯃꯥꯏꯔꯦꯟꯒ ꯆꯥꯕꯁꯨ ꯊꯥꯎ ꯉꯧꯁꯤꯔ ꯍꯥꯏꯅ ꯇꯧꯔꯒ ꯑꯁ ꯊꯥꯎ ꯉꯧꯕꯁꯨ ꯊꯥꯎꯁꯨ ꯆꯥꯅꯤꯡꯗꯕ ꯑꯗꯨꯒꯤ ꯑꯥ ꯉꯥ ꯑꯀꯪꯕ ꯑꯣꯏꯅ ꯊꯝꯔꯒꯦ ꯍꯥꯏꯅ ꯉꯥ ꯑꯀꯪꯕ ꯑꯣꯏꯅ ꯊꯝꯔꯒ ꯆꯥꯏ ꯌꯥꯝ ꯍꯥꯎꯋꯦ
ꯍꯥꯎꯔꯝꯃꯅꯤ ꯑꯩ ꯑꯩꯗꯤ ꯆꯥꯗ꯭ꯔꯤꯅꯦ ꯃꯊꯪꯗ ꯇ꯭ꯔꯥꯏ ꯇꯧꯕ ꯌꯥ
ꯎꯝ ꯉꯔꯥꯡꯗꯣ ꯑꯩꯈꯣꯏ ꯏꯅꯦꯒꯤ ꯂꯧꯗꯒꯤ ꯑꯥ ꯈꯥꯃꯦꯟ ꯑꯈꯥꯕꯒ ꯏꯟꯁꯥꯡ ꯌꯥꯝ ꯄꯨꯔꯛꯑꯦ ꯉꯔꯥꯡꯗꯣ ꯃꯣꯏꯒꯤ ꯀꯩꯅꯣ ꯂꯧꯁꯨ ꯌꯥꯝ ꯐꯩ ꯍꯥꯏꯌꯦ ꯍꯧꯖꯤꯛꯀꯥꯟꯗꯤ
ꯎꯝ
ꯅꯥꯄꯤ ꯌꯥꯝ ꯄꯨꯔꯛꯑꯦ ꯑꯗꯣ ꯏꯟꯁꯥꯡ ꯊꯣꯡꯅꯤꯡꯉꯥꯏ ꯂꯩꯔꯗꯤ ꯑꯗꯨꯝ ꯊꯣꯡꯕꯁꯨ ꯍꯔꯥꯎ ꯍꯔꯥꯎꯅ ꯊꯣꯡꯉꯦꯗꯅ
ꯇꯟꯕ ꯇꯟꯕ ꯃꯇꯝꯗ ꯑꯃꯨꯛ ꯏꯟꯁꯥꯡ ꯊꯣꯡꯅꯤꯡꯉꯥꯏ ꯂꯩꯇꯗꯤ ꯑꯃꯨꯛ ꯈꯨꯇꯟꯗꯨꯀꯣ ꯑꯗꯨꯃꯥꯏꯅ ꯌꯥꯝ ꯇꯟꯕꯗꯣ ꯑꯗꯨꯃꯥꯏꯅ ꯇꯧꯋꯦ ꯎꯝ
ꯆꯥꯅꯤꯡꯉꯁꯨ ꯊꯣꯟꯅꯤꯉꯥꯏ ꯂꯩꯇ꯭ꯔꯗꯤꯀꯣ ꯇꯟꯕꯅꯤ
ꯑꯣ ꯅꯨꯡꯗꯥꯡꯗꯗꯤ ꯅꯨꯡꯗꯥꯡꯗꯗꯤ ꯀꯔꯤ ꯑꯃꯨꯛ ꯊꯣꯡꯒꯅꯤ
ꯈꯪꯗꯦꯗ ꯍꯣꯔꯦꯟ ꯕꯖꯥꯔ ꯆꯠꯇꯣꯏꯅꯤ ꯅꯨꯡꯊꯤꯟ
ꯆꯤꯡꯒꯤ ꯑꯍꯥꯎ ꯑꯍꯥꯎꯕ ꯂꯩꯔꯒ ꯆꯥꯎ
ꯑꯁ ꯏꯊꯟꯗꯅꯤꯅ
ꯃꯥꯏꯔꯦꯟꯁꯨ ꯑꯄꯤꯛ ꯄꯤꯛꯄ ꯂꯩꯕꯅꯤꯅ ꯑꯗꯨ ꯂꯧꯔꯒ ꯆꯥꯎꯅꯦ ꯅꯣꯡꯃꯥ ꯊꯥꯔꯣꯏ ꯈꯟꯕ ꯆꯠꯂꯗꯤꯀꯣ ꯅꯣꯡꯃꯥ ꯑꯣ ꯑꯗꯨꯗꯤ ꯌꯥꯝ ꯐꯩꯅ ꯅꯣꯡꯃꯥ ꯊꯔꯣꯏ ꯈꯨꯟꯕ ꯆꯠꯄ ꯃꯇꯝꯗ ꯍꯣꯏ ꯆꯠꯂꯒ ꯑꯥ ꯀꯩꯅꯣ ꯃꯥꯏꯔꯦꯟꯒ ꯐꯖꯅ ꯊꯥꯎ ꯉꯧꯔꯒ ꯆꯥꯎꯀꯣ ꯑꯁ ꯍꯥꯎꯕꯗꯣ ꯅꯪ ꯑꯩꯕꯨ ꯑꯃꯨꯛ ꯀꯥꯎꯔꯔꯣꯏ ꯏꯆꯦꯅ ꯑꯗꯨꯃꯥꯏꯅ ꯍꯥꯏꯕꯤ ꯍꯥꯏ ꯏꯆꯦꯅ ꯑꯗꯨꯃꯥꯏꯅ ꯍꯥꯏꯕꯤꯗꯣ ꯑꯁꯦꯡꯕ ꯑꯣꯏꯔꯝꯃꯦ ꯍꯥꯏꯅ ꯑꯃꯨꯛ ꯃꯣꯏ ꯑꯩꯒꯤ ꯑꯩꯕꯨ ꯍꯥꯏꯒꯗꯕꯅꯤ ꯅꯣꯏ ꯅꯪ ꯅꯍꯥꯟ ꯑꯩꯗꯤ ꯊꯖꯗꯕꯅꯦ ꯑꯗꯣ ꯌꯥꯝ ꯍꯥꯎꯔꯝꯃꯤꯅꯦ ꯍꯥꯏꯅ ꯑꯃꯛ ꯍꯥꯏꯔꯛꯀꯗꯣꯏꯕꯅꯤ
ꯑꯣꯏꯔꯝꯗꯧ ꯃꯥꯜꯂꯦ ꯑꯁ
ꯏꯁꯤꯡ ꯂꯩꯕ꯭ꯔꯣ ꯏꯁꯤꯡ ꯇꯥꯕ꯭ꯔꯣ ꯏꯁꯤꯡ ꯂꯥꯛꯄ꯭ꯔꯥ ꯍꯥꯏꯕ ꯑꯣ ꯑꯩ ꯑꯩꯈꯣꯏꯁꯨ ꯗꯨꯃꯥꯏ ꯇꯧꯋꯦ ꯏꯁꯤꯡꯁꯦ ꯅꯣꯡ ꯆꯨꯔꯗꯤ ꯑꯥ ꯃꯤꯗꯤ ꯅꯣꯡ ꯆꯨꯔꯗꯤ ꯏꯁꯤꯡ ꯂꯩꯌꯦꯗꯅꯥ
ꯑꯥ
ꯀꯩꯅꯣ ꯍꯥꯏꯕꯕꯣ ꯏꯁꯤꯡ ꯃꯣꯠꯂꯦꯗꯅ ꯅꯣꯡ ꯆꯨꯔꯗꯤ ꯑꯗꯨꯒ ꯇꯣꯇꯤꯁꯨ ꯐꯨꯟ ꯐꯨꯟꯒꯜꯂꯦꯕꯀꯣ ꯕ꯭ꯂꯣꯛ ꯇꯧꯒꯜꯂꯦꯕ ꯑꯗꯨꯒꯤ ꯏꯁꯤꯡ ꯌꯥꯝ ꯋꯥꯏꯌꯦ ꯅꯣꯡ ꯌꯥꯝ ꯆꯨꯔꯗꯤ ꯅꯣꯡ ꯆꯨꯗ꯭ꯔꯗꯤ ꯑꯗꯨꯝ ꯏꯁꯤꯡꯖꯦ ꯃꯔꯥꯡ ꯀꯥꯏꯅ ꯐꯪꯉꯦꯕ
ꯅꯣꯡ ꯆꯨꯔꯗꯤ ꯑꯩꯗꯤ ꯇꯜꯂꯦꯅꯦ
ꯎꯝ
ꯂꯝꯕꯤꯗ ꯅꯨꯡꯉꯥꯏꯇꯦꯕ ꯀꯩ
ꯉꯔꯥꯡꯗꯣ ꯀꯩꯅꯣ ꯑꯥ ꯌꯥꯝ ꯅꯣꯡ ꯆꯨꯔꯛꯄ ꯑꯗꯣ ꯂꯩꯁꯥꯕꯤ ꯑꯃ ꯑꯩꯈꯣꯏ ꯈꯨꯟꯗ ꯂꯩ ꯁꯥꯕꯤ ꯑꯃ ꯀꯩꯅꯣ ꯎꯝ ꯅꯣꯏꯒꯤ ꯑ ꯏꯄꯨꯈꯣꯏꯒꯤ ꯌꯨꯝ ꯃꯅꯥꯛꯇ ꯂꯩꯕꯗꯣ ꯂꯩꯁꯥꯕꯤꯗꯣ ꯃꯥꯗꯣ ꯂꯥꯛꯅꯤꯡꯕꯖꯥꯠꯅꯦꯕ ꯑꯗꯣ ꯑꯁ
ꯇꯟꯈ꯭ꯔꯦ ꯅꯣꯡ ꯅꯣꯡ ꯂꯥꯛꯑ ꯗꯨꯅ ꯇꯟꯈ꯭ꯔꯒ ꯆꯠꯂꯔꯣꯏꯗ ꯑꯣ ꯌꯨꯝꯗ ꯑꯣꯏꯅ ꯌꯦꯡꯔꯒꯦ ꯍꯥꯏꯅ ꯂꯩꯔꯝ ꯂꯩꯌꯦ ꯍꯥꯏꯗ ꯂꯩꯌꯦ ꯍꯥꯏꯌꯦ ꯃꯥꯗꯣ
ꯑꯗꯣ ꯂꯩꯔꯒ ꯅꯣꯡ ꯅꯣꯡ ꯆꯨꯕ ꯅꯣꯡ ꯆꯨꯔꯁꯨ ꯀꯔꯤ ꯍꯥꯏꯁꯤꯔꯥ ꯅꯦꯠꯋꯛꯀꯨꯝꯕꯗꯤ ꯐꯠꯇꯦꯗꯅ ꯑ ꯀꯣ ꯃꯥꯗꯣ ꯐꯖꯅ ꯌꯦꯡꯔꯒ ꯌꯥꯝ ꯏꯟꯇꯔꯦꯁ ꯂꯩꯔ ꯃꯇꯝꯗ ꯃꯥꯒꯤ ꯅꯦꯠꯋꯥꯛ ꯇꯣ ꯌꯥ ꯗ꯭ꯔꯦ ꯍꯥꯏꯌꯦ ꯑꯗꯨꯅ ꯑꯁ ꯅꯤꯡꯁ ꯆꯤꯡꯕꯗꯣ ꯌꯥꯝ ꯇꯧꯅꯦ ꯑꯁ ꯉꯁꯥꯏꯅ ꯆꯠꯂꯝꯔꯗꯤ ꯑꯩ ꯌꯥꯝ ꯅꯨꯡꯉꯥꯏꯒꯗꯕꯀꯣ ꯍꯥꯏꯅ ꯍꯥꯏꯌꯦ ꯍꯥꯏ ꯅ ꯑꯩꯅ ꯉꯁꯥꯏ ꯏꯕꯥꯅꯤ ꯎꯝ ꯀꯩꯅꯣ ꯋꯥꯔꯤ ꯁꯥꯟꯅꯔꯒ ꯌꯥꯝ ꯅꯣꯛꯄꯅꯦ ꯉꯁꯥꯏꯗꯣ ꯉꯔꯥꯡꯗꯣ ꯇꯣꯏꯅꯗꯤ ꯂꯥꯛꯇꯦꯗ ꯃꯔꯛ ꯃꯔꯛꯇ ꯂꯥꯛꯑꯦ ꯑꯗꯣ ꯑꯩꯈꯣꯏ ꯊꯥꯡꯖ ꯅꯨꯃꯤꯠꯗ ꯂꯧ ꯀꯩꯅꯣ ꯇꯧꯒꯅꯤꯕ ꯑꯗꯣ ꯀꯩꯅꯣ ꯑꯩꯅ ꯏꯆꯥ ꯅꯨꯄꯥꯕꯨ ꯅꯉꯣꯟꯗ ꯑ ꯊꯝꯔꯝꯒꯅꯤ ꯊꯝꯒꯅꯤꯀꯣ ꯅꯪ ꯑꯣꯏꯅ ꯂꯧꯔꯣꯀꯣ ꯍꯥꯏꯔꯒ ꯍꯣꯏ ꯍꯣꯏ ꯂꯧꯕꯤꯒꯦ ꯍꯥꯏꯅ ꯍꯥꯏꯌꯦ ꯈꯪꯒꯗ꯭ꯔꯥ ꯈꯪꯪꯂꯣꯏꯗ꯭ꯔꯥ ꯈꯪꯗꯦ ꯃꯣꯏꯁꯨ ꯑꯉꯥꯡ ꯀꯣ ꯑꯉꯥꯡ ꯂꯧꯗꯕ ꯃꯤꯁꯤꯡꯗꯤ ꯀꯩꯅꯣ ꯅꯤꯌꯣꯝ ꯈꯪꯗ꯭ꯔꯗꯤ ꯑꯉꯥꯡꯒꯤ ꯑꯉꯥꯡꯕꯨ ꯀꯩꯅꯣ ꯇꯧꯕ ꯈꯪ ꯑ ꯍꯩꯇꯦꯗꯅꯥ ꯑꯗꯨꯅ ꯍꯩꯔꯔꯝꯔꯣꯏ ꯍꯩꯔꯝꯔꯔꯣꯏ ꯅꯣꯏ ꯁꯨ ꯍꯣꯏ
ꯀꯞꯄꯗꯤ ꯀꯃꯥꯏ ꯊꯦꯝꯗꯨꯏꯅꯣ ꯈꯪ
ꯍꯣꯏ ꯑꯗꯨꯅꯦ ꯑꯗꯣ ꯀꯤ ꯗꯗꯥ ꯑꯃ ꯂꯩꯕꯗꯣ ꯃꯆꯥꯅꯨꯄꯥ ꯄꯤ ꯑꯃ ꯂꯩꯕꯗꯣ ꯃꯥꯒꯤ
ꯎꯝ
ꯑꯥ ꯒꯤ ꯗꯗꯥꯒꯤ ꯃꯆꯥꯅꯨꯄꯤ ꯑꯃ ꯂꯩꯕꯗꯨꯀꯣ ꯃꯥꯁꯨ ꯌꯥꯝ ꯀꯞꯒꯜꯂꯦꯕ
ꯎꯝ
ꯗꯨ ꯀꯞꯄꯗꯣ ꯃꯤ ꯑꯃ ꯐꯥꯎ ꯂꯧꯕ ꯌꯥꯗꯦ ꯑꯗꯨꯒꯀꯣ ꯅꯍꯥꯟꯗꯣ ꯑꯩꯈꯣꯏ ꯑ ꯊꯕꯛ ꯑꯃ ꯆꯠꯂꯦꯕ ꯊꯕꯛ ꯑꯃ ꯆꯠꯂꯒ ꯑꯗꯨ ꯑꯥ ꯈꯥꯎ ꯌꯥꯝ ꯂꯨꯝꯅ ꯄꯨꯔꯒ ꯂꯩ ꯂꯩꯕ ꯑꯗꯨꯅ ꯑꯩ ꯄꯨ ꯃꯥꯒꯤ ꯃꯥꯒꯤ ꯀꯩꯅꯣ ꯈꯥꯎꯗꯣ ꯑꯩꯅ ꯂꯧꯔꯒꯀꯣ ꯄꯨꯍꯜꯂꯔꯣꯏ ꯍꯥꯏꯅ ꯀꯞꯄꯗꯣ ꯑꯩꯈꯣꯏꯒꯤꯅꯤ ꯍꯥꯏꯅꯀꯣ
ꯑꯁ
ꯊꯤꯕ꯭ꯔꯥ ꯑꯥ ꯍꯥꯏꯔꯅꯨ ꯁꯥꯊꯤꯕꯗꯨꯗꯣ ꯁꯥꯊꯤꯕꯗꯣ ꯀꯣ ꯌꯥꯝ ꯅꯨꯡꯁꯤꯔꯁꯨ ꯀꯣ ꯃꯇꯦꯡ ꯌꯥꯝ ꯄꯥꯡꯅꯤꯡꯔꯁꯨ ꯃꯣꯏꯗꯣ ꯀꯔꯤ ꯍꯥꯏꯁꯤꯔꯥ ꯏꯪ ꯂꯦ ꯃꯥꯗꯣ ꯑꯗꯣ ꯃꯥꯒꯤ ꯇꯧꯕꯒꯤ ꯃꯥꯈꯛꯇ ꯂꯧꯕꯅꯦ ꯑꯁ ꯋꯥꯁꯨ ꯋꯥꯔꯝꯒꯅꯦꯕ ꯅꯍꯥꯟꯗꯣ ꯅꯍꯥꯟꯁꯨ ꯂꯩꯁꯥꯕꯤ ꯃꯅꯥꯛꯇ ꯄꯨꯔꯛꯑꯦ ꯍꯥꯏꯌꯦ ꯃꯥꯕꯨ ꯂꯧꯕꯤꯌꯣ ꯍꯥꯏꯅꯀꯣ ꯄꯨꯔꯛꯄꯗꯣ ꯎꯝ ꯍꯧꯒꯠꯂꯦ ꯍꯥꯏꯌꯦ ꯍꯧꯒꯠꯂꯒ ꯀꯟꯅ ꯀꯞ ꯀꯞꯂꯛꯈ꯭ꯔꯦ ꯍꯥꯏꯌꯦ ꯑꯗꯨꯅ ꯃꯥꯗꯣ ꯄꯥꯈꯠ ꯂꯦ ꯍꯥꯢꯌꯦ ꯄꯥꯈꯠꯂꯒ ꯀ꯭ꯔꯤ ꯇꯧꯕ ꯖꯥꯠꯂ ꯀꯣ ꯃꯥ ꯀ꯭ꯔꯤ ꯇꯧ ꯇꯧ ꯑꯥ ꯀꯔꯤ ꯑꯥ ꯃꯥꯅ ꯁꯣꯏꯍꯟꯕ꯭ꯔꯥ ꯍꯥꯏꯅ ꯀꯣ ꯌꯥꯝ ꯋꯥ ꯃꯥꯗꯣ ꯑꯥ ꯃꯃꯥꯕꯣꯛ ꯐꯣꯟ ꯇꯧꯔꯛꯑꯦ ꯍꯥꯏꯌꯦ ꯃꯉꯣꯟ ꯍꯣꯏ ꯃꯥ ꯃꯥ ꯀꯩꯅꯣ ꯃꯃꯥꯕꯨ ꯐꯣꯟ ꯇꯧꯔꯒ ꯃꯃꯥꯗꯣ ꯑꯥ ꯆꯦꯟꯂꯔꯒ ꯀ꯭ꯔꯤꯁꯨ ꯇꯧꯔꯔꯣꯏ ꯃꯥꯒꯤ ꯅꯤꯌꯣꯝꯅꯦ ꯍꯥꯏꯅ ꯍꯥꯏꯕꯤꯕꯒꯤ ꯑꯁ ꯑꯥ ꯌꯥꯝ ꯅꯨꯡꯉꯥꯏꯔꯕꯅꯦ ꯅꯠ ꯅꯠꯇ꯭ꯔꯗꯤ ꯑꯩ ꯌꯥꯝ ꯋꯥꯔꯕꯅꯦ ꯍꯥꯏꯅ ꯔꯣ ꯀꯩꯅꯣꯃ ꯇꯧꯔꯝꯒꯅꯤ ꯍꯥꯏꯅ
ꯑꯉꯥꯡ ꯀꯞꯄꯗꯤ ꯃꯃꯥꯈꯣꯏꯁꯨ ꯋꯥꯕ ꯃꯥꯜꯂꯦꯀꯣ ꯄꯥꯈꯠ ꯄꯥ ꯃꯥꯜꯂꯦ
ꯇꯨꯃꯤꯟ ꯂꯩꯌꯦ ꯃꯄꯨꯛ ꯊꯜꯂꯗꯤꯀꯣ ꯀꯞꯄꯁꯨ ꯍꯩꯇꯦ ꯑꯗꯨꯅ ꯑꯈꯣꯏ ꯌꯨꯝ ꯃꯅꯥꯛꯇ ꯂꯩꯕ ꯃꯃꯥ ꯎꯝ ꯑꯇꯣꯟꯕꯗꯣ ꯃꯃꯥ ꯑꯥ ꯑꯍꯟꯗꯣ ꯑꯗꯨꯅ ꯍꯦꯛ ꯍꯦꯛ ꯍꯥꯏꯕꯅꯦ ꯀꯞꯄꯣ ꯅꯪꯁꯨ ꯀꯞꯄ ꯍꯩ ꯍꯩꯃꯟꯗꯕ ꯒꯤꯅꯦ ꯅꯪꯕꯨ ꯆꯥꯛ ꯄꯤꯅꯤꯡꯉꯥꯏꯁꯨ ꯑꯥ ꯈꯪꯗꯦ ꯅꯃꯥꯗꯤ ꯅꯃꯥꯗꯤ ꯍꯥꯏꯅꯀꯣ ꯃꯔꯛ ꯃꯔꯛꯇ ꯁꯥꯔꯎꯒ ꯂꯩ
ꯀꯞꯄꯗꯤ ꯆꯥꯛ ꯂꯥꯝꯕꯩꯅꯩ ꯀꯥꯏꯅ ꯏꯁꯤꯡ ꯊꯛꯅꯤꯡꯕꯩꯅꯤ ꯑꯗꯨꯃꯥꯏ ꯈꯟꯕꯩꯅꯤꯅꯦ ꯎꯝ
ꯍꯣꯏꯗ ꯆꯥꯛ ꯂꯥꯝꯈ꯭ꯔꯦ ꯍꯧꯖꯤꯛꯇꯤ ꯆꯥꯛ ꯆꯥꯕ ꯃꯇꯝ ꯑꯣꯏꯔꯝꯃꯅꯤ ꯑꯩꯈꯣꯏꯁꯨ ꯑꯩꯗꯣ ꯆꯔꯥ ꯑꯗꯨꯝ ꯋꯥꯟꯂꯦ ꯆꯔꯥ ꯋꯥꯟꯗ꯭ꯔꯗꯤ ꯑꯩꯈꯣꯏꯗꯤ ꯅꯤꯌꯣꯝꯅꯤꯅꯀꯣ
ꯎꯝ ꯋꯥꯟꯒꯗꯧꯕꯅꯤ ꯀꯩꯅꯣ
ꯍꯧꯖꯤꯛꯇꯤ ꯅꯨꯃꯤꯠ ꯇꯪꯈꯥꯏꯗꯤ ꯎꯝ ꯅꯨꯃꯤꯠ ꯇꯪꯈꯥꯏꯗꯤ ꯆꯠꯈ꯭ꯔꯦ ꯈꯪꯉꯦꯗꯅ ꯑꯩꯈꯣꯏꯁꯨ ꯆ ꯋꯥ ꯆꯔꯥ ꯋꯥꯟꯗ꯭ꯔꯗꯤ ꯅꯨꯃꯤꯠꯁꯨ ꯌꯥꯝ ꯁꯥꯡꯕꯒꯨꯝꯅ ꯇꯧꯋꯤꯀꯣ ꯁꯤꯡꯖꯨꯒꯨꯝꯕ ꯆꯥꯅꯤꯡꯉꯦ ꯁꯤꯡꯖꯨ ꯅꯣꯏ ꯁꯤꯡꯖꯨ ꯁꯦꯝꯂꯒ ꯆꯥꯗ꯭ꯔꯣ
ꯑꯁ ꯃꯔꯛ ꯃꯔꯛꯇ ꯈꯛꯇꯅꯦꯗ ꯏꯊꯟꯇ ꯑꯣꯏꯕꯅꯦꯕ
ꯅꯣꯏꯅ ꯁꯦꯝꯕ꯭ꯔꯥ ꯂꯩꯔ ꯂꯩꯔꯒ ꯆꯥꯕ꯭ꯔꯥ
ꯁꯦꯝꯃꯒꯁꯨ ꯆꯥꯏ
ꯑꯈꯣꯏꯅ ꯁꯦꯝꯔꯒ ꯆꯥꯕꯅ ꯍꯦꯟꯅ ꯍꯥꯎꯋꯤꯀꯣ ꯅꯠꯇ꯭ꯔꯣ
ꯎ ꯃꯤ
ꯑꯩꯈꯣꯏꯅ ꯁꯦꯝꯕ ꯍꯥꯎꯋꯦ ꯎꯝ ꯀ꯭ꯔꯤ ꯊꯕꯛ ꯇꯧꯔꯅꯤ ꯍꯧꯖꯤꯛꯇꯤ ꯃꯨꯛ ꯍꯤꯞꯀꯗ꯭ꯔꯣ
ꯉꯍꯥꯛ ꯂꯩꯔꯒ ꯇꯨꯝ ꯄꯣꯊꯥꯔ ꯇꯥꯔꯥꯉꯥ ꯆꯥꯒꯦ ꯌꯦꯟꯁꯥꯡ ꯆꯥ
ꯑꯩꯗꯤ ꯑꯩꯗꯤ ꯅꯪ ꯌꯥꯝ ꯅꯣꯏꯔꯛ ꯄꯗꯣ ꯌꯦꯡꯅꯤꯡꯉꯦ ꯅꯪꯅ ꯅꯣꯏꯔꯗꯤ ꯀꯃꯥꯏꯅ ꯇꯧꯒꯗ꯭ꯔꯥ ꯍꯣꯔꯦꯟ ꯂꯨꯍꯣꯡꯔꯒ ꯂꯨꯍꯣꯡꯕ ꯃꯇꯨꯡꯗꯗꯤ ꯅꯣꯏꯅꯤꯡꯉꯥꯏ ꯃꯥꯜꯂꯦ
ꯑꯩ ꯁꯨꯡꯅꯣꯏꯕꯨ ꯅꯣꯏꯗꯦ ꯁꯦꯡꯕꯅꯦ ꯆꯥꯔꯁꯨ ꯅꯣꯏꯗꯦ ꯀꯔꯤꯒꯤꯅꯣ ꯈꯪꯗꯦ